ꯇꯥꯕ꯭ꯔꯣ ꯎꯝ ꯍꯣꯏ ꯍ ꯄꯣꯠ ꯊꯥꯅꯤꯡꯉꯥꯏ ꯃꯐꯝ ꯂꯩꯗꯕ꯭ꯔꯥ ꯅꯣꯏ ꯂꯩꯕꯗꯣ
ꯄꯣꯊꯥꯅꯤꯡꯉꯥꯏ ꯂꯩꯗ
ꯅꯠꯇꯦ ꯍꯥꯏꯗꯤ ꯄꯣꯠ ꯄꯣꯠꯁꯤꯡ ꯀꯔꯤ ꯀꯔꯥ ꯊꯥꯅꯤꯡꯉꯥꯏ ꯍꯥꯏꯕ
ꯂꯩꯌꯦ ꯈꯔꯗꯤ
ꯑꯣ ꯑꯣ
ꯂꯩꯌꯦꯦ ꯍꯥꯏ ꯑꯗꯨ ꯑꯣꯏꯔꯁꯨ ꯄꯥꯡꯊ ꯊꯥꯗꯦꯗ ꯁꯤꯗꯗꯤ
ꯎꯝ
ꯒꯝꯂꯥꯒꯨꯝꯕ ꯑꯁꯤꯒꯨꯝꯕꯗ ꯐ꯭ꯂꯥꯋꯔꯒꯨꯝꯕꯗꯤ ꯂꯩ
ꯑꯥ ꯒꯝꯂꯥꯒꯨꯝꯕꯗ ꯊꯥꯔꯗꯤ ꯅꯄꯥꯛꯄꯤꯁꯤꯡꯗꯤ ꯑꯗꯨꯝ ꯍꯧꯒꯅꯤ
ꯑꯣ ꯑꯗꯨꯒ ꯑꯩꯈꯣꯏꯒꯤ ꯎꯝ ꯀꯔꯤꯅꯣ ꯕꯦꯛ ꯁꯥꯏꯗꯠꯇꯁꯨ ꯈꯔ ꯂꯩꯕꯅꯦ ꯏꯆꯦꯅ ꯃꯔꯣꯛꯒꯨꯝꯕ ꯊꯥꯕꯤꯕꯅꯤ
ꯑꯣ ꯑꯣ
ꯑꯩꯈꯣꯏꯗ ꯅꯪ ꯑꯩꯈꯣꯏꯒꯤ ꯌꯨꯝ ꯎꯗ꯭ꯔꯤꯌꯦꯀꯣ
ꯍꯣꯏ
ꯑꯣ ꯑꯁ ꯃꯦꯡꯒꯣꯒꯨꯝꯕ ꯌꯥꯝꯕꯅꯦ
ꯑꯁ ꯉꯔꯣꯡ ꯅꯪꯒꯤ ꯃꯦꯡꯒꯣ ꯎꯔꯒ ꯑꯁ ꯂꯣꯏꯔꯦ ꯅꯪ ꯌꯥꯝ ꯁꯥꯔꯝꯒꯅꯤꯅ
ꯀꯩ ꯍꯥꯏꯔꯗꯤ ꯅꯪꯉꯣꯟꯗ ꯊꯥꯅꯤꯡꯕꯅꯦ ꯍꯧꯖꯤꯛꯇꯤ ꯑꯣꯐ ꯁꯤꯖꯟ ꯑꯣꯏꯔꯅꯤ
ꯎꯝ
ꯑꯩꯅ ꯂꯥꯛꯄ꯭ꯔꯗꯤ ꯄꯨꯔꯒ ꯀꯣ ꯑꯩꯗꯤ ꯕꯣꯔꯥ ꯄꯨꯔꯒ ꯆꯥꯅꯤꯡꯕꯅꯤ
ꯁꯦꯡꯕ ꯆꯥꯛ ꯆꯥꯗꯅ ꯑꯗꯨꯝ ꯆꯥꯅꯤꯡꯉꯦ ꯑꯗꯨ
ꯑꯩꯗꯣ ꯆꯦꯒꯥ ꯌꯥꯝ ꯆꯥꯈ꯭ꯔꯦ ꯑꯩ ꯀꯃꯥꯏ ꯇꯧꯁꯤꯔꯥ ꯈꯪꯗꯦ
ꯀꯩꯁꯨ ꯇꯧꯔꯣꯏ ꯅꯪ ꯆꯥꯔꯒ ꯅꯪ ꯅꯪ ꯑ ꯅꯁꯥꯗ ꯅꯨꯡꯉꯥꯏꯇꯕ ꯂꯩꯇ꯭ꯔꯗꯤꯀꯣ ꯀꯔꯤꯁꯨ ꯇꯧꯗꯕꯅꯦ
ꯔꯣ
ꯅ ꯄꯥꯝꯕꯒꯤ ꯑꯈꯣꯏꯒꯤ ꯑ ꯏꯅ ꯄꯥꯝꯕꯒꯤ ꯑꯈꯣꯏ ꯑꯗꯨꯝ ꯆꯥꯅꯤꯡꯕꯅꯦꯕ
ꯑꯌꯥ ꯑꯩ ꯆꯥ ꯆꯥꯃꯟ ꯕꯒꯤꯀꯣ ꯉꯁꯤꯁꯨ ꯃꯔꯤꯔꯥ ꯆꯥꯈ꯭ꯔꯦ
ꯅꯦ ꯃꯔꯤ ꯀꯔꯤ ꯇꯧꯗꯣꯏꯅꯣ ꯎꯝ ꯍꯩ ꯆꯥꯛ ꯑꯗꯨꯒꯨꯝꯕ ꯃꯇꯝꯗ ꯍꯩꯁꯤꯡ ꯌꯥꯝ ꯆꯥꯎ ꯍꯥꯏꯗꯨꯗꯤ
ꯎꯝ ꯑꯩ ꯀꯔꯤꯁꯨ ꯍꯩꯁꯨ ꯆꯥꯗ꯭ꯔꯦ ꯑꯣꯡꯂꯤ ꯃꯦꯡꯒꯣ ꯉꯥꯛꯇ ꯆꯥꯔꯂꯩ ꯍꯧꯖꯤꯛꯀꯥꯟ ꯀꯔꯤꯁꯨ ꯐꯪꯁꯨ ꯐꯪꯂꯣꯏ
ꯃꯦꯡꯒꯣ ꯁꯤꯖꯟꯅꯤꯅ ꯁꯤꯖꯟ ꯁꯤꯖꯟꯒꯤ ꯇꯤ ꯑꯗꯨꯝ ꯆꯥꯎꯗ
ꯎꯝ ꯌꯥꯝ ꯆꯥꯔꯒ ꯂꯩꯕꯅꯤ
ꯕꯅꯅꯥꯒꯨꯝꯕꯁ ꯐꯪꯂꯝꯒꯅꯤ ꯑꯗꯨꯁꯨ ꯆꯥꯎꯌꯣ
ꯑꯣ ꯕꯅꯥꯅ ꯑꯩ ꯆꯥꯒꯦ ꯍꯥꯏꯔꯒ ꯗꯨꯀꯥꯟꯗ ꯐꯪꯁꯨ ꯁꯨꯛꯐꯪ ꯐꯪꯗꯕꯗꯣ ꯁꯤ ꯒꯦꯝ ꯚꯤꯂꯦꯖꯗ ꯑꯥꯗ ꯊꯤꯕ ꯆꯠ ꯆꯠꯀꯗꯕꯅꯤ ꯑꯩ ꯉꯁꯤ ꯆꯠ ꯀꯅꯤ ꯑꯩ ꯆꯥꯗꯕꯗꯣ ꯍꯞꯇꯥ ꯑꯃ ꯁꯨꯔꯅꯤ ꯕꯅꯅꯥ
ꯎꯝ ꯆꯥꯎ ꯑꯗꯨꯗꯤ
ꯇꯃꯦꯡꯂꯣꯡꯗ ꯂꯩꯕ ꯀꯥꯟꯗꯗꯤ ꯑꯩ ꯐ꯭ꯔꯨꯠꯁ ꯀꯔꯤꯃꯠꯇ ꯆꯥꯗꯦ ꯑ ꯑꯣꯡꯂꯤ ꯕꯅꯅꯥ ꯉꯥꯛꯇ ꯆꯕꯀꯣ ꯕꯅꯅꯥꯗꯤ ꯑꯗꯨꯝ ꯑꯦꯐꯣꯔꯗꯦꯕꯜ ꯑꯣꯏꯌꯦꯅ ꯑꯗꯨꯒꯤ ꯃꯤ ꯌꯥꯝꯕꯒꯤ ꯑꯩ ꯑꯦꯄꯥꯜꯒꯨꯝꯕꯁꯨ ꯑꯁ ꯉꯝꯗꯦ ꯉꯝꯗꯕꯒꯤ ꯑꯦꯞ ꯑ ꯕꯅꯥꯅ ꯉꯥꯛꯇ ꯑꯃ ꯑꯃꯗꯤ ꯑꯗꯨꯝ ꯆꯥꯏꯌꯦꯕ ꯍꯧꯖꯤꯛ ꯑꯁꯤ ꯏꯝꯐꯥꯜꯗ ꯂꯥꯛꯄ ꯍꯞꯇꯥ ꯑꯃ ꯁꯨꯈ꯭ꯔꯦ ꯆꯥꯗ꯭ꯔꯤ
ꯑꯣ
ꯃꯦꯡꯒꯣ ꯉꯥꯛ ꯇ ꯆꯥꯔꯒ ꯂꯩꯌꯦ ꯑꯩꯁꯦ
ꯃꯔꯥꯃꯔꯛꯇ ꯆꯥꯎꯑꯣ ꯕꯅꯅꯥꯁꯨ ꯌꯥꯝ ꯐꯝꯅꯤ
ꯑꯥ ꯍꯣꯏ
ꯃꯤꯉꯣꯟꯗ ꯑꯗꯨ ꯆꯥꯎ ꯆꯥꯎꯅ ꯍꯥꯏꯕꯗꯤ ꯂꯥꯏꯕ ꯑꯩꯗꯤ ꯌꯥꯝ ꯆꯥꯗ꯭ꯔꯕꯅꯤ ꯑꯗꯨꯒꯨꯝ
ꯍꯣꯏ ꯗꯨꯝ ꯍꯥꯌꯦ ꯍꯥꯏ ꯍꯥꯏꯔꯒ ꯑꯁ ꯑꯩꯈꯣꯏꯅ ꯕꯖꯥꯔ ꯆꯠꯇꯕꯅꯤꯅꯀꯣ ꯑꯁꯤ ꯗ ꯂꯩ ꯂꯩꯕ ꯀꯔꯤ ꯀꯔꯤ ꯂꯩꯕ꯭ꯔꯥ ꯑꯗꯨ ꯌꯦꯡꯔꯒ ꯆꯥꯕ ꯕꯅꯥꯅꯥꯁꯦ ꯑꯩ ꯁꯨꯛꯎ ꯎꯗꯦ
ꯒꯦꯝ ꯚꯤꯂꯦꯖꯗꯗꯤ ꯕꯠ ꯕꯖꯥꯔꯁꯦ ꯌꯥꯝ ꯂꯥꯞꯀꯦ ꯂꯥꯞꯀꯅꯤ
ꯎꯝ ꯌꯥꯝ ꯂꯥꯞꯄꯅꯤ ꯅꯪ ꯉꯁꯤ ꯍꯥꯏꯕꯗꯣ ꯍꯥꯏꯒꯅꯨ ꯑꯩ ꯑꯗꯨꯗ ꯂꯩꯇꯦ
ꯑꯁꯦꯕꯅꯤ ꯃꯔ ꯃꯔꯛꯇ ꯊꯣꯛꯄꯅꯤꯗ ꯀꯔꯤꯅꯣ ꯎꯝ
ꯑꯧ ꯑꯩꯈꯣꯏ ꯌꯨꯝꯗ ꯄꯣꯃꯤꯒ꯭ꯔꯅꯦꯠ ꯇ꯭ꯔꯤ ꯑꯃ ꯂꯩꯌꯦ
ꯎꯝ
ꯑꯗꯨ ꯕꯟ ꯑ ꯃꯦꯒꯣꯇ꯭ꯔꯤ ꯃꯉꯥ ꯑꯥ ꯄꯥꯟꯕꯗꯣ ꯍꯧꯖꯤꯛ ꯍꯧꯖꯤꯛ ꯄꯥꯟꯕꯉꯝ ꯃꯦꯡꯒꯣ ꯇ꯭ꯔꯤ ꯃꯔꯤ ꯂꯩꯕ ꯑꯗꯨꯒꯞ ꯄꯥꯟꯗꯕꯅ ꯑꯅꯤ ꯂꯩꯌꯦ
ꯑꯣ
ꯑꯗꯨ ꯖꯥꯒꯥꯗꯤ ꯗꯨꯝ ꯌꯥꯏ ꯍꯥꯏꯕꯅꯤꯗ ꯑꯗꯨꯒ
ꯑꯣ
ꯑ ꯀꯔꯤ ꯀꯔꯤꯅꯣ ꯏꯆꯦꯅ ꯃꯔꯣꯛꯀꯨꯝꯕꯁꯨ ꯊꯥꯏꯌꯦ ꯀꯣ ꯑꯩꯈꯣꯏꯒꯤ ꯕꯦꯛ ꯁꯥꯏꯠꯇ ꯑꯗꯨꯒ ꯀꯔꯤꯅꯣ ꯌꯥꯝ ꯑꯗꯨꯝ ꯆꯥꯕ ꯌꯥꯕ ꯃꯅꯥꯒꯨꯝꯕꯗꯣ ꯑꯗꯨꯁꯨ ꯊꯥꯏ ꯑꯗꯨꯒ ꯐꯤꯁꯅꯤꯝꯒꯨꯝꯕꯁꯨ ꯊꯥꯕꯀꯣ ꯍꯣꯏ ꯍꯣꯏ ꯑꯗꯨꯅꯤ ꯎꯝ ꯗꯨꯒꯨꯝꯕ ꯑꯗꯨ ꯕꯅꯥꯅꯥ ꯇ꯭ꯔꯤꯁꯨ ꯑꯥ ꯑꯃꯔ ꯑꯅꯤꯔꯗꯤ ꯂꯩꯌꯦ ꯄꯥꯟꯔꯒ ꯂꯩ ꯃꯨꯟꯗꯤ ꯃꯨꯟꯗꯔ꯭ꯤ
ꯌꯨꯝꯁꯦ ꯑꯗꯨꯝ ꯅꯨꯉꯥꯏꯒꯅꯤꯅꯦ
ꯍꯣꯏ ꯅꯨ ꯂꯩꯕꯗꯤ ꯅꯨꯉꯥꯏꯗꯤ ꯅꯨꯉꯥꯏꯗ
ꯑꯗꯨ ꯅꯣꯏ ꯑ ꯄꯥꯕꯨꯡꯒꯤ ꯃꯞ ꯐꯝꯁꯨ ꯌꯥꯝ ꯅꯨꯡꯉꯥꯏꯕ ꯃꯥꯜꯂꯤꯗ ꯅꯣꯏꯒꯤ ꯁꯥꯏꯠꯇꯤ
ꯑꯥ ꯑꯁꯤ ꯏꯝꯐꯥꯜꯗꯔꯣ
ꯅꯠꯇꯦ ꯅꯒꯂꯦꯟꯗ
ꯑꯥ ꯅꯨꯉꯥꯏꯌꯦ ꯍꯣꯏ ꯑꯁ ꯌꯥꯝ ꯅꯨꯉꯥꯏꯕꯅꯦ ꯑꯗꯨꯗꯗꯤ ꯑꯗꯨ ꯅꯨꯉꯥꯏꯔꯁꯨ ꯁꯨ ꯀꯩꯅꯣ ꯌꯥꯝꯅ ꯐꯥꯔ ꯑꯣꯏꯈ꯭ꯔꯦ ꯍꯧꯖꯤꯛꯇꯤ
ꯎꯝ
ꯈꯣꯏ ꯆꯞꯄ ꯅꯪꯗꯦ ꯑꯁ ꯍꯧꯖꯤꯛ ꯂꯤꯆꯤ ꯁꯤꯖꯟꯅꯤꯅ ꯏꯄꯥꯗꯤ ꯀꯣꯜ ꯇꯧꯔꯗꯤ ꯑꯦ ꯂꯤꯆꯤ ꯌꯥꯝ ꯂꯩꯔꯦ ꯏꯆꯥꯁꯤꯡꯁꯦ ꯂꯛꯇ꯭ꯔꯦꯅ ꯗꯨꯝ ꯍꯥꯏꯈ꯭ꯔꯕꯅꯤ ꯍꯥꯏꯕꯅꯤ ꯍꯥꯏ ꯍꯥꯏꯕꯅꯤꯀꯣ ꯆꯤꯁꯦ ꯌꯥꯝ ꯄꯥꯟꯕ ꯑꯩꯈꯣꯏꯒꯤ ꯂꯤꯆꯤꯗꯣ
ꯑꯗꯣ ꯂꯤꯆꯤꯗꯤ ꯆꯛꯆꯥꯗꯕꯤꯗ ꯆꯥꯒꯅꯨꯀꯣ
ꯑꯣ ꯎꯝ
ꯇꯕꯅꯦ
ꯎꯝ
ꯆꯥꯛ ꯆꯥꯕ ꯂꯣꯏꯔꯛ ꯀꯥ ꯍꯩꯁꯤꯡꯗꯣ ꯎꯝ ꯆꯥꯎꯑꯣ ꯅꯠꯇ꯭ꯔꯗꯤ ꯅꯨꯉꯥꯏꯗꯧ ꯃꯥꯟꯗꯦ
ꯆꯥꯛ ꯆ ꯆꯥꯎꯗ꯭ꯔꯤꯉꯩꯗ ꯑꯗꯨꯝ ꯆꯥꯏꯗ ꯑꯩꯒꯤ ꯃꯦꯡꯒꯣ꯫
ꯎꯝ ꯅꯠꯇꯦ ꯂꯤꯁꯤꯅꯦ ꯂꯤꯁꯤꯗꯣ ꯅꯨꯡꯉꯥꯏꯇꯕꯅꯦꯕ ꯎꯝ
ꯇꯥꯃꯦꯂꯣꯡꯗ ꯂꯩꯕ ꯀꯥꯟꯗ ꯆꯤꯁꯨꯨ ꯆꯥꯛ ꯆꯥꯗ꯭ꯔꯤꯀꯥꯟꯗ ꯆꯥꯕꯅꯦ꯫
ꯑꯣ ꯀꯩꯁꯨ ꯇꯧꯔꯣꯏ ꯑꯗꯨ ꯑꯣꯏꯔꯁꯨ ꯀꯣ ꯐꯠꯇꯕ ꯑꯣ ꯑꯈꯣꯏ ꯀꯩꯅꯣ ꯍꯥꯟꯅ ꯑꯩꯈꯣꯏ ꯇꯨ ꯊꯥꯎꯖꯟ ꯅꯥꯏꯟꯇꯤꯟ
ꯃꯣꯏꯅꯦ ꯎꯝ ꯑꯣ ꯑꯗꯨ ꯂꯦꯃꯦꯟ ꯊꯥꯎꯕꯨꯗꯤ ꯐꯕ ꯃꯥꯜꯦ ꯀꯣ ꯎꯝ ꯃꯣꯔꯅꯤꯡ ꯍꯦꯛ ꯍꯧꯒꯠꯂꯒ ꯀꯣ
ꯎꯝ
ꯑꯩꯁꯨ ꯑꯗꯨꯝ ꯊꯥꯛꯑꯦ
ꯑꯩꯗꯤ ꯍꯥꯏꯅꯗꯦ ꯑꯗꯣ ꯊꯛꯄ ꯉꯝꯗꯦ꯫ ꯆꯥꯕꯗꯤ ꯉꯝꯒꯅꯤ ꯑꯗꯣ ꯊꯛꯄꯕꯨꯗꯤ ꯀꯌꯥ ꯍꯥꯏꯇꯕ
ꯏꯁꯤꯡ ꯈꯔ ꯁꯥꯍꯜꯂꯒ ꯀꯣ ꯑꯗꯨ ꯀꯨꯏꯁ ꯇꯧꯔꯒ ꯊꯥꯛꯄꯗꯣ꯫
ꯎꯝ ꯑꯩ ꯅꯨꯄꯥꯁꯨ ꯑꯗꯨꯃꯥꯏꯅ ꯇꯧꯕꯅꯦ ꯑꯥꯔꯂꯤ ꯃꯣꯔꯅꯤꯡꯗ ꯃꯥꯏꯅ ꯑꯗꯨꯃꯥꯏꯅ ꯇꯧꯑꯣ ꯍꯥꯏꯕꯒꯤ ꯑꯩꯗꯤ ꯈꯣꯏꯍꯤ ꯀꯣ꯫
ꯎꯝ ꯎꯝ ꯀꯥꯏꯗ ꯀ ꯀꯔꯣ ꯑꯆꯥꯄꯅꯈꯣꯏ ꯌꯥꯔ
ꯅꯪꯒꯤ ꯀꯩꯅꯣꯗꯨꯣ ꯀꯩꯅꯣ ꯇꯧꯃꯟ꯭ꯗꯔꯣ꯫
ꯎꯝ ꯀꯔꯤꯅꯣ ꯇꯥꯕ꯭ꯔꯣ
ꯍꯣꯏ
ꯑꯣ ꯑꯩꯒꯤ ꯕꯦꯛꯒ꯭ꯔꯥꯎꯟ ꯇꯥꯕ꯭ꯔꯣ
ꯎꯝ ꯑꯗꯨꯅꯦꯕ
ꯍꯣꯏ ꯑꯩ ꯆꯠꯀꯦ ꯍꯣꯏ ꯑꯩꯈꯣꯏ ꯌꯨꯝ ꯃꯤ ꯌꯥꯝꯕꯒꯤꯀꯣ
ꯎꯝ
ꯑꯉꯥꯡꯁꯨ ꯌꯥꯝꯕꯒꯤꯅꯦ ꯑꯗꯨꯒꯤ ꯀꯣꯟꯇ꯭ꯔꯣꯜꯗꯣ ꯑꯗꯨꯝ ꯀꯣꯟꯇ꯭ꯔꯣꯜ ꯇꯧꯕ ꯌꯥꯗꯕ ꯍꯧꯖꯤꯛ ꯈꯔ ꯌꯥꯞ
ꯍꯣꯏ
ꯑꯣ ꯃꯄꯥꯟ ꯊꯣꯛꯄꯅꯦ ꯑꯩꯅ
ꯑꯣ ꯑꯁ ꯋꯥꯗꯤ ꯋꯥꯔꯝꯒꯅꯤ
ꯋꯥꯗꯦꯗ ꯑꯩꯗꯤ ꯀꯔꯤꯅꯣ ꯆꯥꯔꯒ ꯑꯗꯨꯝ ꯂꯩꯕꯅꯤꯅ ꯌꯨ ꯑꯃ ꯆꯥꯔꯒ ꯀꯣ
ꯑꯥ
ꯍꯧꯖꯤꯛ ꯎꯝ ꯑꯩꯒꯤ ꯏꯆꯦ ꯍꯣꯇꯦꯜ ꯐꯝꯕꯗꯣ
ꯎꯝ
ꯑꯗꯨ ꯏꯆꯦꯒꯤ ꯑꯉꯥꯡ ꯀꯣ
ꯎꯝ
ꯍꯣꯁꯇꯦꯜ ꯆꯠꯀꯦ ꯇꯧꯕ ꯑꯗꯨ ꯍꯧꯖꯤꯛ ꯗ꯭ꯔꯣꯞ ꯇꯧꯅꯤꯉꯥꯏ ꯇꯧꯕ ꯗ꯭ꯔꯣꯞ ꯇꯧ ꯗ꯭ꯔꯤꯉꯩꯗ ꯂꯟꯁ ꯆꯥꯁꯦ ꯍꯥꯏꯅ ꯑꯗꯨꯝ ꯆꯥꯔꯒ ꯂꯩꯕꯅꯦ ꯁꯤꯡꯖꯨ ꯈꯣꯏꯀꯣ
ꯀꯗꯥꯏꯗ ꯂꯩꯕ
ꯎꯝ ꯑꯁꯤ ꯏꯝꯐꯥꯜ ꯍꯣꯂꯤ ꯀꯤꯡꯗꯝꯗ
ꯑꯣ
ꯀꯦ ꯇꯧꯕ ꯀꯣ
ꯎꯝ
ꯉꯁꯤ ꯍꯣꯁꯇꯦꯜ ꯊꯤꯟꯒꯦ ꯍꯥꯏꯅ ꯇꯧꯕꯅꯤꯗ
ꯑꯣ ꯑꯗꯨ ꯑꯩ ꯋꯥ ꯑꯃ ꯍꯪꯒꯦ
ꯍꯪꯉꯨꯅ
ꯑ ꯅꯪꯒꯤ ꯅꯆꯦꯗꯣ ꯅꯣꯏ ꯂꯩꯃꯤꯟꯅꯕ꯭ꯔꯥ
ꯏꯆꯦ ꯀꯅꯥ ꯏꯆꯦꯅꯣ
ꯀꯩꯅꯣ ꯑꯩꯈꯣꯏ ꯂꯝꯗ ꯂꯨꯍꯣꯡꯕꯗꯣ ꯃꯤꯡ ꯄꯥꯟꯒꯅꯨ ꯍꯥꯏꯕꯕꯨ
ꯑ ꯑꯁ ꯅꯪ ꯅꯪꯒꯤ ꯅꯨꯄꯥꯒꯤ ꯂꯝꯗ ꯂꯨꯍꯣꯡꯕꯗꯣ
ꯍꯣꯏ
ꯑꯩꯈꯣꯏꯗ ꯂꯩꯌꯦ ꯍꯣꯏ
ꯑꯣ ꯑꯣ ꯅꯣꯏ ꯂꯩꯃꯤꯟꯅꯕ ꯀꯣ
ꯑꯩꯈꯣꯏ ꯂꯩꯃꯤꯟꯕꯅꯦ ꯍꯣꯏ ꯑꯗꯨ ꯑꯣꯏꯔꯁꯨ ꯃꯥꯗꯤ ꯏꯁ꯭ꯀꯨꯜ ꯑꯃꯗ ꯂꯩꯕꯅꯤ
ꯎꯝ ꯎꯝ ꯏꯁ꯭ꯀꯨꯜꯗ ꯊꯕꯛ ꯇꯧꯋꯦꯗꯤ ꯍꯥꯏꯕ
ꯑꯩꯈꯣꯏ ꯂꯥꯞꯇꯦ
ꯎꯝ ꯑꯣ
ꯈꯪꯗꯦ ꯃꯥꯒꯤ ꯄꯨꯟꯁꯤꯁꯨ ꯎꯝ
ꯍꯣꯏ ꯄꯨꯟꯁꯤ ꯈꯪꯗꯔꯦ ꯍꯥꯏꯗꯤ ꯎꯝ ꯏꯁꯥꯗ ꯊꯣꯛꯅꯤꯡꯉꯥꯏ ꯂꯩꯕꯒꯤ ꯒꯤ ꯑꯗꯨꯝ ꯇꯧꯕꯁꯨ ꯑꯣꯏꯔꯝꯒꯅꯤ
ꯎꯝ ꯃꯥꯒꯤ ꯂꯥꯛꯅꯁꯨ ꯌꯥꯗꯕ ꯃꯥꯜꯂꯦ
ꯎꯝ
ꯑꯗꯨ ꯅꯣꯏ ꯂꯩꯃꯤꯟꯅꯕ꯭ꯔꯥ ꯀꯅꯥꯒ ꯂꯩꯕ꯭ꯔꯥꯅ ꯍꯥꯏꯗꯤ ꯑꯗꯨꯝ ꯍꯪꯅꯤꯡꯕꯅꯤ ꯍꯥꯟꯅꯁꯨ ꯃꯥꯁꯨ ꯍꯥꯏꯕꯀꯣ ꯑꯩꯈꯣꯏ ꯂꯩꯃꯤꯟꯅꯩꯌꯦ ꯃꯥꯅꯁꯨ ꯍꯥꯏꯕ ꯑꯗꯣ ꯍꯧꯖꯤꯛꯀꯥꯟ ꯗꯤ ꯅꯣꯏ ꯃꯄꯥꯟꯁꯤ ꯌꯨꯝ ꯊꯣꯛꯈ꯭ꯔꯕꯅꯤꯅ ꯅꯣꯏ ꯑꯗꯨꯝ ꯂꯩꯃꯤꯟꯅꯔꯤꯕ꯭ꯔꯅ ꯍꯪꯕꯅꯦꯗ
ꯑ ꯁ꯭ꯀꯨꯜꯗ ꯂꯩꯌꯦ ꯍꯣꯏ ꯂꯥꯞꯇꯦ
ꯎꯝ ꯅꯨꯡꯉꯥꯏ ꯍꯣꯏ ꯁ꯭ꯀꯨꯜꯗ ꯂꯩꯔꯗꯤ ꯃꯣꯏ ꯊꯕꯛ ꯈꯔ ꯅꯨꯡꯉꯥꯏꯔꯅꯤ
ꯊꯕꯛꯇꯤ ꯅꯨꯡꯉꯥꯏꯌꯦ ꯁꯦꯂꯔꯤꯗꯤ ꯌꯥꯝꯗꯦ ꯑꯗꯨ ꯑꯣꯏꯔꯁꯨꯀꯣ ꯊꯕꯛꯗꯤ ꯑꯗꯨꯝ ꯅꯨꯡꯉꯥꯏ ꯍꯥꯏ ꯎꯝ ꯑꯗꯨ ꯃꯥꯒꯤ ꯅꯨꯄꯥꯗꯤ ꯀꯗꯥꯏ ꯌꯨꯝꯗ ꯂꯩꯕ꯭ꯔꯥ
ꯍꯣꯏ ꯃꯥꯗꯤ ꯑꯗꯨꯝ ꯌꯨꯝꯗ ꯂꯩꯌꯦ
ꯑꯣ
ꯌꯨꯝꯗꯥ ꯂꯩꯔꯒ ꯊꯕꯥꯛ ꯃꯣꯏꯒꯤ ꯊꯕꯥꯛꯒꯨꯝꯕ ꯇꯧꯔꯒꯗꯤ
ꯑꯣ ꯑꯗꯨ ꯍꯧꯖꯤꯛ ꯈꯔ ꯐꯈ꯭ꯔꯥꯕ꯭ꯔꯥ
ꯃꯣꯏꯗꯤ ꯐꯩ ꯐꯠꯇꯦ ꯍꯥꯏꯅꯤꯡꯉꯥꯏꯗꯤ ꯑꯩꯈꯣꯏꯁꯨ ꯈꯪꯗꯥꯔꯦ ꯍꯥꯏꯗꯤ ꯂꯩꯃꯤꯟꯅ ꯑꯗꯨꯝ ꯂꯩꯃꯤꯟꯅꯕ ꯗꯤ ꯅꯠꯇꯕꯅꯤꯅꯀꯣ ꯑꯁ ꯃꯥ ꯍꯣꯏ ꯃꯁꯥꯁꯨ ꯉꯝꯗꯕꯅꯤꯅ ꯑꯗꯨꯝ
ꯑꯣ ꯃꯁꯥꯁꯨ ꯉꯝꯗ꯭ꯔꯤ ꯑꯣ ꯃꯥꯁꯨ ꯁꯦ ꯈꯪꯗꯦ ꯅꯨꯡꯁꯤꯗꯤ ꯅꯨꯡꯁꯤꯕ ꯑꯩꯈꯣꯏꯅ ꯃꯥꯕꯨꯁꯨ ꯑꯗꯨ ꯑꯣꯏꯔꯁꯨ ꯅꯨꯡꯁꯤꯕ ꯉꯝꯗꯕꯀꯣ
ꯎꯝ
ꯅꯨꯡꯁꯤꯔꯁꯨ ꯀꯔꯤꯅꯣ ꯇꯧꯕ ꯉꯝꯗꯦ
ꯅꯪ ꯑꯥ ꯑꯩ ꯑꯩ ꯍꯥꯏꯔꯁꯨ ꯅꯪ ꯑꯣꯏꯔꯁꯨ ꯑꯗꯨꯒꯤ ꯀꯟꯗꯤꯁꯟꯗꯗꯤ ꯀꯣ ꯀꯔꯤꯁꯨ ꯍꯥꯏꯕ ꯉꯝꯂꯔꯣꯏꯗꯣ
ꯉꯝꯗꯦ ꯍꯣꯏ
ꯎꯝ ꯃꯤ ꯑꯃꯅ ꯍꯥꯏꯔꯛꯑꯗꯤ ꯎꯝ ꯃꯥ ꯃꯤ ꯑꯃꯅ ꯍꯥꯏꯔꯗꯤ ꯃꯣꯏꯅ ꯂꯣꯏ ꯆꯨꯝꯕ ꯃꯤ ꯑꯃꯅ ꯍꯥꯏꯔꯗꯤ ꯃꯤ ꯂꯣꯏ ꯃꯣꯏꯅ ꯂꯣꯏ ꯆꯨꯝꯕ ꯑꯗꯨꯝ ꯇꯧꯕꯅꯦ ꯎꯝ ꯊꯨꯝꯕ ꯉꯥꯛꯇꯥ ꯑꯆꯨꯝꯕ ꯉꯥꯛꯇꯥ ꯑꯗꯨ ꯑꯣꯏꯕꯒꯤ ꯁꯤꯅ ꯂꯥꯟꯕꯅꯦ ꯁꯤꯅ ꯂꯥꯟꯕꯅꯦꯁꯨ ꯍꯥꯏꯕ ꯌꯥꯠ ꯗꯕ ꯀꯣ
ꯍꯣꯏ ꯍꯣꯏ ꯑꯗꯨꯁꯨ ꯑꯣꯏꯌꯦ
ꯎꯝ ꯈꯪꯗꯥꯔꯦ ꯑꯗꯣ ꯅꯣꯏꯁꯨ ꯆꯦꯛꯁꯤꯟꯅ ꯂꯩꯌꯣ ꯂꯩꯕꯗꯤ ꯐꯖꯥꯅ ꯂꯩꯌꯣ
ꯑꯗꯨꯝ ꯐꯖꯥ